ꯀꯥꯏ ꯆꯒꯦ ꯍꯥꯏꯕꯅꯣ
ꯑꯁ ꯎ ꯑꯣꯛꯆꯒ ꯂꯕ ꯆꯠ ꯀꯦ ꯎꯄꯥꯏ ꯂꯩꯇꯦ ꯏꯊꯟꯇꯅꯦ ꯑꯩꯒꯤ ꯅꯨꯄꯥ ꯀꯩꯅꯣꯗ ꯂꯩ ꯀꯦꯝꯗ ꯂꯩ
ꯑꯣ ꯅꯨꯅꯨꯡꯆꯥ ꯅꯨꯄꯤꯗꯤ ꯀꯥꯏꯖꯈ꯭ꯔꯦ
ꯃꯕꯣꯛꯅ ꯂꯧꯕꯤꯔꯝꯃꯦ
ꯃꯅꯦ ꯂꯥꯛꯄ ꯀꯦ ꯀꯩ ꯀꯩ ꯄꯨꯔꯛ ꯀꯦꯌꯥ
ꯑꯁ ꯃꯅꯦꯗꯣ ꯗꯨꯀꯥꯟ ꯊꯤꯡꯉꯤ ꯍꯥꯏꯅ ꯀꯩꯁꯨ ꯄꯨꯔꯛꯇꯦꯗ ꯊꯥꯡꯖꯤꯡꯒꯨꯝꯕ ꯄꯨꯔꯛꯑꯦ
ꯑꯣ ꯃꯥꯅ ꯂꯥꯛꯄ ꯅꯨꯃꯤꯠ ꯠꯇꯣ ꯍꯌꯦꯡ ꯋꯥꯏ ꯉꯁꯤ ꯂꯥꯛꯦ ꯃꯥ ꯏꯝꯐꯥꯜ ꯂꯥꯛꯄꯁꯦ ꯈꯔ ꯊꯦꯡꯅ ꯂꯥꯛꯄ ꯃꯥꯜꯂꯦ ꯑꯗꯨꯒ ꯍꯌꯦꯡ ꯃꯥ ꯂꯥꯛꯄ ꯅꯨꯃꯤꯠꯇ ꯅꯣꯡ ꯅꯣꯡꯃꯥꯏ ꯅꯣꯡꯃꯥ ꯄꯥꯟꯕꯀꯣ ꯑꯗꯨ ꯅꯨꯃꯤꯠ ꯑꯣꯏꯕꯒꯤꯅꯦ ꯗꯨꯀꯥꯟ ꯊꯤꯡꯕꯗ
ꯑꯣꯏꯔꯝꯅꯤ
ꯑꯗ ꯅꯪꯒꯤ ꯑ ꯁ ꯇꯨ ꯑꯣ ꯀꯩꯅꯣ ꯐꯥꯗꯔ ꯏꯟꯂꯣꯁꯨ ꯎꯏꯅꯦ ꯏꯝꯐꯥꯎꯗ
ꯃꯅꯤ ꯀꯣꯠꯇ ꯆꯠꯄꯒꯤ ꯑꯩꯈꯣꯏꯒꯤꯗꯣ ꯑꯩꯈꯣꯏ ꯈꯨꯒꯗꯣ
ꯎꯔꯒ ꯑꯩꯈꯣꯏ ꯑ ꯀꯥꯏ ꯆꯞꯅꯣ ꯍꯥꯏꯔ ꯑꯗꯨꯝ ꯃꯣꯏꯅ ꯃꯥꯅ ꯍꯥꯏꯔꯛꯄꯀꯣꯠꯇꯣ ꯑꯩꯈꯣꯏꯁꯨꯦ ꯕꯖꯥꯔ ꯆꯥꯠꯂꯉꯩꯗ ꯀꯣꯛꯎꯕ ꯑꯣꯥꯎꯇꯣ ꯐꯝꯃꯤꯉꯩꯗꯗꯤ ꯅꯨꯄꯤ ꯑꯃ ꯑꯅꯤꯔꯥ ꯆꯂ ꯂꯩꯌꯦ ꯃꯣꯏ ꯈꯪꯅꯕꯔꯥ ꯈꯪꯗꯦ ꯀꯅꯥ ꯊꯗ
ꯍꯪꯗꯦ ꯌꯦ
ꯃꯣꯏ ꯀꯩ ꯍꯗ꯭ꯔꯕꯥ ꯎꯝ ꯍꯥꯏꯕꯗꯤ ꯊꯕꯛ ꯇꯧꯃꯤꯟꯅꯕ ꯅꯨꯄꯤꯁꯤꯡꯅꯅ ꯈꯪꯗꯦ ꯑꯅꯤ ꯑꯍꯨꯝꯔꯗꯤ ꯆꯠꯂꯒ ꯂꯩꯕꯀꯣ ꯑꯩꯗ ꯀꯅꯥ ꯀꯅꯥꯅꯣ ꯍꯥꯏꯕꯁꯨ ꯈꯪꯗꯦꯕ ꯋꯥ
ꯎꯝ
ꯍꯥꯏꯗꯤ ꯍꯥꯏ ꯇꯣꯛꯀꯅ꯭ꯔ
ꯑꯣ ꯍꯣꯏ ꯍꯣꯏ ꯍꯣꯏ
ꯀꯍꯦ ꯍꯥꯏꯕꯅꯤꯗ
ꯎꯝ
ꯂꯥꯞꯄ꯭ꯔꯥ ꯅꯪ ꯑꯛꯁꯥ ꯆꯠꯅꯤꯡꯉ ꯂꯧꯅꯤꯡꯉꯥꯏ ꯆꯠꯕꯗꯣ
ꯑꯣ ꯈꯔꯗꯤ ꯂꯥꯞꯄꯦ ꯌꯥꯝ ꯂꯥꯞꯄ ꯑꯣꯏꯗꯦ ꯑꯗꯨꯝ ꯏꯊꯟꯗ ꯑꯗꯨꯝ ꯆꯠꯄꯅꯤꯗ
ꯑꯁꯤꯇꯅꯦ ꯆꯪꯉꯤ ꯥꯛꯇꯅꯦ ꯑꯅꯤ ꯆꯪꯕ꯭ꯔꯥ ꯑꯗꯣ ꯀꯃꯥꯏꯅ ꯇꯧꯋꯏ ꯅꯪꯅꯦ ꯂꯥꯟꯕ꯭ꯔꯥ ꯅꯠꯇ꯭ꯔꯒ ꯀꯃꯥꯏꯅ
ꯇꯟꯅ ꯂꯥꯟꯕꯅꯦ ꯑꯅꯤ ꯂꯥꯟꯕꯅꯦ
ꯑꯁ ꯀꯤꯗ꯭ꯔꯣꯇꯅꯦ ꯃꯅꯨꯡꯗ
ꯑꯁ ꯅꯨꯡꯉꯥꯏꯍꯦ ꯏꯪꯉꯒ ꯑꯁ ꯅꯨꯡꯉꯥꯏꯑꯒꯤꯗꯤ
ꯀꯤꯌꯦꯅ ꯌꯥꯝ ꯍꯂꯝꯕꯒꯤ
ꯑꯣ ꯐꯥꯁ ꯐꯥꯁꯀꯤ ꯀꯅꯤ ꯀꯅꯤꯌꯥꯜꯗꯤ ꯀꯣ ꯌꯥꯝ ꯈꯔꯗꯤ ꯃꯝꯃꯦ ꯑꯗꯣ ꯑꯩꯗꯤ ꯇꯣꯔꯆ ꯄꯥꯏꯗꯦ
ꯇꯅꯦ ꯑꯗꯣ
ꯈꯔꯗꯤ ꯁꯥꯡꯉꯦ ꯑꯗꯣ ꯌꯥꯝ ꯁꯥꯡꯕ ꯑꯣꯏꯔꯦ ꯀꯩꯅꯣꯗꯗꯤ ꯗꯥꯏ ꯄꯨꯡꯊꯣꯛꯒꯤ ꯂꯩꯀꯥꯏꯗꯣ ꯑꯗꯨꯗꯒꯤ ꯍꯦꯟꯅ ꯁꯥꯡꯉꯦ
ꯑꯩꯗꯤ ꯈꯪꯗꯦꯁꯦ ꯑꯣꯏꯣꯏꯒꯦ ꯀꯥꯏꯗ ꯗꯤ ꯆꯥꯡꯗ꯭ꯔꯤꯉ ꯑꯗꯨꯒꯤꯗꯣ
ꯑꯣ
ꯑꯃ ꯐꯥꯎꯗꯤ ꯑꯃꯐꯥꯎ ꯆꯪꯗ꯭ꯔꯤꯗꯣ ꯑꯩ ꯈꯪꯗꯦ ꯑꯗꯨꯒꯤ ꯍꯧꯖꯤꯛ ꯅꯪꯅ ꯆꯄ ꯇꯅꯤ ꯑꯗꯨꯗꯤ ꯑꯗꯨꯝ ꯂꯧ ꯆꯠꯄ ꯃꯇꯝꯗꯨꯗ ꯑꯗꯨꯝ ꯆꯠꯄꯒꯤ
ꯑꯣ ꯂꯥꯎ ꯆꯥꯄꯤꯁꯤꯡꯤꯡꯒꯤ ꯊꯦꯡꯅꯩꯗ ꯍꯧꯖꯤꯛꯁꯨ ꯊꯦꯡꯅꯔꯛꯝꯃꯅꯦ ꯀꯩꯅꯣꯗ ꯇꯅꯦꯜꯗꯀꯣ ꯑꯗꯨꯝ ꯊꯦꯡꯅꯕꯅꯦ
ꯅꯝꯃꯟꯕꯒ ꯏꯀꯤ ꯏꯕꯀꯣ
ꯎꯝ ꯑꯩꯗꯤ ꯀꯤꯔꯦꯗ ꯎꯝ ꯌꯥꯔꯦꯗ ꯅꯪꯁꯨ ꯏꯊꯟꯗ ꯆꯠꯂꯤꯉꯩꯗ ꯁꯨꯃꯥꯏꯅ ꯇꯧꯅꯨꯍꯦ ꯆꯩ ꯆꯥꯅꯤꯀꯣ ꯅꯪ ꯑꯦ ꯅꯃꯥꯟꯅꯕꯤ ꯂꯩꯕ꯭ꯔꯣ
ꯃꯥ
ꯇꯧꯔꯒ ꯃꯥ ꯇꯨꯝꯃꯝꯅꯤ ꯍꯥꯏꯔ
ꯎꯝꯍꯝ ꯀꯣꯜ ꯇꯧꯔꯒ ꯂꯩ ꯃꯥ ꯊꯕꯛꯀꯤ ꯃꯇꯥꯡꯗ ꯍꯥꯡꯕꯅꯤ
ꯖꯤꯅꯦ ꯑꯗꯨꯗꯤ ꯇꯧꯗꯕꯅ ꯐꯔꯦ ꯉꯁꯤ ꯇꯥꯏꯗ
ꯑꯥ ꯑꯁ ꯅꯨꯡꯁꯥ ꯊꯣꯛꯇ꯭ꯔꯦꯅꯦ ꯉꯁꯤ ꯀꯩꯅꯣ ꯇꯧꯋꯦ ꯃꯝꯃꯦ ꯅꯣꯡꯗꯤ ꯆꯨꯗꯕ
ꯅꯣꯡ ꯉꯁꯥꯏꯗꯤ ꯅꯣꯡ ꯆꯨꯕꯅꯦ
ꯍꯣꯏ ꯈꯨꯟꯗꯗꯤ ꯆꯨꯔꯝꯒꯅꯤ ꯑꯁꯤꯗꯗꯤ ꯆꯨꯗꯦꯕ ꯈꯪꯗꯦ
ꯍꯧꯖꯤꯛꯀꯥꯟꯗꯤ ꯄꯨꯔꯥ ꯕꯤꯖꯤꯅꯤꯗ ꯑꯩꯁꯨ
ꯍꯣꯏ ꯕꯤꯖꯤ ꯑꯣꯏꯀꯣ ꯀꯣꯜ ꯇꯧꯁꯦ ꯍꯥꯏꯅꯗꯤ ꯀꯣꯜ ꯅꯪꯕꯨ ꯐꯥꯎꯅ ꯅꯒꯦ ꯍꯥꯏꯅꯗꯤ ꯈꯟꯕꯅꯤꯕ ꯑꯗꯨꯝ ꯕꯤꯖꯤ ꯂꯩꯕꯒꯤꯗꯣ
ꯀꯔꯤ ꯄꯩꯁꯥ ꯂꯩꯗꯕꯅꯤꯅ ꯑꯣꯛꯇꯣ ꯐꯖꯟꯅ ꯂꯣꯏꯗꯗꯤ ꯌꯥꯗ꯭ꯔꯦꯕ ꯑꯗꯨꯒꯤ
ꯀꯌꯥꯔꯣ ꯑꯣꯛꯇꯣ
ꯑꯁ ꯑꯩꯈꯣꯏ ꯏꯕꯥꯅꯤꯒꯤꯗꯣ ꯑꯝ ꯑꯅꯤꯈꯛꯇꯅꯦ ꯃꯣꯏ ꯑꯥ ꯏꯅꯦꯝꯕꯣꯛ ꯈꯣꯏꯒꯤꯅ ꯃꯉꯥ ꯇꯔꯨꯛ ꯇꯔꯦꯠ
ꯑꯁ ꯂꯣꯏꯔꯦꯍꯦ ꯅꯪ ꯂꯣꯏꯅ ꯑꯣꯛꯁꯥ ꯂꯧꯔꯒ ꯃ ꯂꯣꯏꯅ ꯄꯤꯊꯣꯛ
ꯑꯥꯎ ꯑꯥꯎ ꯑꯥꯎ ꯃꯔꯛ ꯃꯔꯛꯇ ꯏꯅꯦꯝꯕꯣꯛ ꯆꯠꯂꯦ ꯑꯩ ꯑꯃꯨꯛ ꯆꯠꯂꯦ ꯑꯗꯨꯝ ꯇꯧꯕꯅꯦ ꯔꯣꯇꯦꯁꯟ
ꯋꯥꯔꯝꯒꯅꯤ ꯑꯣꯛꯁꯥ ꯄꯤ ꯄꯤꯕ ꯆꯠꯄꯁꯨ ꯀꯣ
ꯑꯧ ꯂꯝꯕꯤꯗꯣ ꯋꯥ ꯑꯁ ꯀꯩꯅꯣ ꯇꯧꯕꯒꯤ
ꯅꯍꯟꯗꯤ ꯅꯣꯏ ꯌꯨꯝ ꯃꯅꯥꯛꯇ ꯊꯝꯕ ꯅꯨꯠꯇꯔꯣ ꯑꯣꯀꯁꯥ ꯇꯣ
ꯍꯥꯥ
ꯅꯍꯥꯟꯗꯤ ꯅꯣꯏ ꯌꯨꯝ ꯃꯅꯥꯛꯇ ꯊꯝꯕ꯭ꯔꯣ ꯊꯝꯕꯗ ꯅꯠꯇ꯭ꯔꯣ ꯍꯥꯏꯕ ꯑꯣꯛꯁꯥꯗꯣ
ꯑꯣꯛꯆꯥꯛ
ꯑꯦ ꯑꯣꯛꯇꯣ ꯑꯣꯛꯇꯣ
ꯑꯣ ꯑꯣꯛ ꯑꯣꯛ ꯊꯝ ꯊꯝꯕꯅꯦ ꯑꯗꯨꯕꯨꯀꯣ ꯏ ꯋꯥꯏꯌꯦꯕ ꯂꯧꯅꯤꯉꯥꯏ ꯑꯗꯨꯝ ꯄꯨꯕꯗꯣ
ꯎꯝ ꯑꯗꯨꯁꯨ ꯑꯗꯨꯝ ꯍꯣꯏ ꯑꯗꯨꯁꯨ ꯑꯣꯏꯌꯦ ꯎꯝ
ꯎꯝ
ꯑꯁ ꯅꯪ ꯏꯗꯤ ꯋꯥꯀꯤꯡꯒ ꯆꯞ ꯃꯅꯔꯦꯅꯦ ꯑꯗꯨ ꯑꯗꯨꯒꯤ ꯅꯁꯥꯗꯤ ꯐꯒꯅꯦ ꯅꯨꯡꯇꯤꯒꯤ ꯗꯨꯃꯥꯏ ꯆꯠꯂꯗꯤ ꯋꯥꯀꯤꯡꯅꯦꯅ ꯑ
ꯑꯣ
ꯍꯥꯏꯗꯔꯦ ꯋꯥꯀꯤꯡ ꯆꯠꯄꯒ
ꯍꯧꯖꯤꯛꯀꯥꯟꯗꯤ ꯗꯥꯏꯕꯤꯇꯤꯁ ꯌꯥꯝ ꯌꯥꯝꯕꯅꯤꯅ
ꯑꯗꯖꯅ ꯐꯔꯦ ꯅꯪꯒꯤꯗꯤ ꯋꯥꯀꯤꯡ ꯑꯦꯛꯁꫪꯁꯥꯏꯁ ꯅꯦ ꯍꯥꯏꯅ ꯈꯥꯟꯂꯒ ꯆꯠꯄꯅ ꯐꯔꯦ
ꯑꯣ ꯅꯨꯡꯉꯥꯏꯔꯦ ꯅꯣꯏꯗꯤ ꯀꯩ ꯏꯟꯁꯥꯡ ꯆꯥꯔꯦ ꯉꯁꯤꯗꯤ
ꯉꯁꯤꯁꯦ ꯑꯁ ꯏꯟꯁꯥꯡ ꯍꯥꯎꯇꯦ ꯎꯝ ꯗꯥꯜꯒ ꯇꯨ ꯁꯒ꯭ꯔꯤ ꯑꯀꯪꯕꯗꯎ
ꯑꯣ ꯑꫭ ꯅꯃꯥꯟꯕꯤ ꯑꯃꯗꫭ ꯆꯥꯔꯝꯒꯅꯤꯀꯣ ꯑꯁ
ꯑꯁ ꯃꯥ ꯆꯥꯗꯔꯦ ꯅꫭꯛꯅꯤꯡꯕꯅꯦ ꯃꯥ ꯆꯥꯅꯤꯡꯗ꯭ꯔꯦ ꯑꯀꯥꯡꯕꯅꯦꯕ ꯑꯗꯨ ꯊꯣꯡꯅꯤꯉꯥꯏ ꯀꯩ ꯍꯥꯏꯗꯣꯏꯔ ꯑꯂꯨꯁꯨ ꯆꯥꯃꯟꯕꯒꯤ ꯇꯟꯕꯀꫭ
ꯎꯝ
ꯑꯩꯅ ꯊꫭꯡ ꯍꯣꯏ ꯎꯝ ꯊꯦꯡꯅ ꯆꯥꯏꯌꯦ ꯆꯥꯛ
ꯎꯝ
ꯊꯣꯡꯅꯤꯉꯥꯏ ꯂꯩ ꯇꯦ ꯌꯦꯟꯁꯥꯡ ꯑꯁ ꯀꯩ ꯍꯥꯏꯗꯔ ꯎꯝ ꯑꯩ ꯆꯥꯛ ꯑꯁ ꯆꯥꯛꯁꯨ ꯆꯥꯅꯤꯡꯗ꯭ꯔꯦꯗ ꯍꯟꯗꯛ
ꯍꯣꯏ ꯆꯥꯅꯤꯡꯗꯕꯅꯦ ꯑꯩꯁꯨꯅꯦ ꯃꯣꯔꯅꯤꯡꯗ ꯀꯣ ꯑꯩꯁꯨ ꯆꯥꯛ ꯆꯥꯅꯤꯡꯗꯕꯅꯤ
ꯌꯥꯝ ꯊꯦꯡꯅ ꯍꯧꯒꯠꯂꯒ ꯌꯥꯝ ꯊꯦꯡꯅ ꯀꯩ ꯍꯥꯏꯗꯣꯏꯅꯣ ꯎꯝ ꯊꯣꯡꯉꯦ ꯑꯗꯨꯒ ꯊꯦꯛꯅꯁꯨ ꯆꯔꯦ
ꯑꯩꯗꯤ ꯄꯨꯡ ꯃꯉꯥ ꯃꯈꯥꯏꯗ ꯐꯥꯎꯒꯠꯂꯦ ꯑꯁ ꯃꯉꯥ ꯃꯈꯥ ꯈꯥꯏꯗ ꯍꯧꯒꯠꯂꯀꯣ ꯆꯥꯛꯁꯨ ꯊꯣꯡꯗꯦꯗ ꯏꯅꯦꯝꯕꯣꯡꯅ ꯊꯣꯡꯕꯅꯦ ꯑꯉꯥꯡ ꯍꯧꯒꯠꯄꯒꯤꯀꯣ ꯑꯗꯨꯝ ꯍꯧꯒꯠꯂꯒ ꯗꯨꯝ ꯖꯣꯞꯀꯥꯔꯠꯁꯨ ꯑꯃꯨꯛ ꯉꯟꯅ ꯆꯠꯂꯦ ꯇꯔꯨꯛ ꯃꯈꯥꯏꯗ ꯆꯠꯂꯦ ꯖꯣꯞꯀꯥꯔꯠꯁꯨ
ꯑꯣ ꯀꯥꯏ ꯖꯣꯕꯀꯔ ꯍꯟꯗꯛꯁꯤ ꯀꯥꯏꯗ ꯆꯠꯂꯦ ꯀꯥꯏꯗ ꯇꯧꯕꯔ
ꯇꯧꯕ ꯃꯩꯔꯣꯝ
ꯑꯣ ꯑꯣ ꯐꯣꯇꯣ ꯀꯥꯞꯄ ꯈꯛꯇ꯭ꯔꯅꯒ ꯊꯕꯛꯁꯨ ꯇꯧꯕ꯭ꯔꯥ
ꯑꯩꯗꯤ ꯐꯣꯇꯣ ꯀꯥꯞꯄ ꯈꯛꯇ ꯇꯧꯋꯦ ꯑꯉꯥꯡ ꯂꯩꯕꯅꯤꯅ ꯑꯩꯗꯤ ꯆꯠꯂꯔꯣꯏ ꯍꯥꯏꯔꯒ ꯑꯗꯨꯝ ꯑꯉꯥꯡꯅ ꯂꯩꯔꯦ ꯌꯨꯝꯃꯥꯗ
ꯄ ꯑꯗꯨꯅ
ꯑꯩꯁꯨ ꯀꯔꯞꯁꯟꯅꯤꯗ ꯍꯣꯏ ꯈꯪꯕꯅꯤꯗ ꯃꯣꯏ ꯑꯩꯅ ꯇꯧꯕꯗꯣ ꯂꯣꯏ ꯈꯪꯕꯅꯦ ꯑꯉꯥꯡ ꯂꯩꯕꯁꯤꯡꯗꯣ ꯂꯣꯏ
ꯎꯝ ꯑꯦꯀꯁ꯭ꯀꯤꯌꯨꯁ ꯑꯗꯨꯅ
ꯑꯩꯅꯥ ꯍꯥꯏꯕ ꯑꯉꯥꯡ ꯂꯩꯇꯕꯁꯤꯡꯗꯣ ꯀꯔꯥꯞꯁꯟ ꯌꯥꯝ ꯇꯧꯋꯦꯗ ꯑꯩꯗꯤ ꯀꯥꯏꯗꯦꯗ ꯍꯥꯏꯔ ꯆꯠꯄꯅꯦ ꯑꯩꯗꯤ ꯌꯥꯝ ꯇꯧꯕꯅꯤꯅ ꯍꯥꯎ
ꯑꯗ ꯍꯌꯦꯡ ꯂꯩꯕꯔꯥꯅꯦ ꯖꯣꯕꯀꯥꯔꯗꯣ
ꯑꯁ ꯑ ꯇꯦꯟ ꯗꯦꯖ ꯆꯠꯀꯅꯤ
ꯑꯁ ꯑꯗꯣ ꯄꯩꯁꯥ ꯆꯪꯔꯗꯤ ꯌꯥꯝ ꯌꯥꯝ ꯆꯪꯉꯤꯅ ꯀꯥꯏꯗꯦ ꯀꯅꯥꯒꯤ ꯀꯥꯎꯗ ꯆꯪꯒꯦꯗꯣ
ꯑꯩꯒꯤ ꯑꯦꯀꯥꯎꯟꯗ ꯆꯪꯉꯅꯤ ꯍꯧ ꯀꯥꯟꯗꯤ
ꯑꯦꯁ ꯅꯪꯒꯤ ꯈꯔ ꯁꯦꯝꯕ꯭ꯔꯣꯅꯦ ꯅꯣꯏ ꯅꯣꯏ ꯌꯨꯝꯁꯦ ꯍꯥꯏꯕꯗꯤ ꯎꯝ ꯀꯅꯥ ꯀꯅꯥꯒ ꯁꯦꯝꯕ꯭ꯔꯥ ꯅ ꯊꯟꯇ꯭ꯔꯅꯒ ꯃꯤ ꯑꯅꯤꯒꯨꯝꯕ ꯁꯦꯝꯕ꯭ꯔꯥ
ꯁꯦꯝꯕꯅꯤ
ꯎꯝ ꯐꯩꯅ ꯆꯉꯥꯗꯤ ꯌꯥꯝ ꯆꯉꯥꯅꯤꯗ ꯄꯩꯁꯥꯗ
ꯍꯦꯃꯨꯅꯤꯕꯥꯟ ꯅꯍꯥꯟꯗꯤ ꯃꯥꯗꯣ ꯅꯡꯗꯕꯒꯤꯀꯣ ꯁꯡꯗꯕꯒꯤ ꯑꯩ ꯑꯩꯒꯤ ꯑꯃꯨꯛ ꯀꯦꯟ ꯆꯥꯑꯣ ꯕꯅꯤ
ꯈꯨ ꯑꯥ ꯑꯗꯨꯕꯨ ꯐꯦꯃꯤꯂꯤ ꯑꯃꯗ ꯑꯃ ꯑꯃꯈꯛꯇ ꯁꯦꯝꯕꯅꯤ ꯍꯥꯏꯕ ꯅꯠꯇ꯭ꯔꯣ ꯆꯨꯀꯥꯒꯤꯁꯦ ꯈꯪꯗꯦ ꯑꯩꯗꯤ
ꯑꯗꯨ ꯃꯥ ꯌꯨꯝ ꯅꯨꯄꯥꯗꯣ ꯌꯨꯝ ꯄꯥꯅꯕꯥ ꯀꯅ ꯗ ꯃꯨꯁ ꯑꯦ
ꯑꯣ ꯑꯗꯨꯒꯤꯁꯨ ꯑꯣꯏꯔꯝꯒꯅꯤ ꯍꯣꯏ
ꯁꯤ ꯔ ꯂꯩꯑ
ꯅꯒꯤ ꯋꯥꯥꯛꯇꯨ ꯂꯣꯏꯔꯦ ꯀꯩꯅꯣꯒ ꯍꯧꯖꯤꯛꯁꯦ ꯅꯦꯋꯥꯛꯁꯦ ꯐꯠꯇꯕ ꯈꯔꯥ ꯐꯇꯕ ꯃꯥꯂꯦ ꯀꯩ ꯗꯥ ꯔꯣꯡ ꯔꯦꯡ ꯔꯣꯡ ꯇꯧꯔꯒ ꯂꯩꯦ
ꯇ ꯇꯥꯗꯔꯦꯁꯦ
ꯑꯣ